ꯎꯝ ꯇꯥꯏꯌꯦ ꯅꯪꯗꯤ ꯇꯥꯕ꯭ꯔꯣ
ꯇꯥꯏꯌꯦ
ꯀꯩ ꯇꯧꯔꯝꯃꯤꯅꯣ
ꯑꯩꯁꯦ ꯗꯔꯃꯥꯗ ꯉꯥꯎꯔꯦ ꯗꯔꯃꯥ ꯌꯦꯡꯉꯤꯌꯦ ꯆꯪꯗꯤ
ꯑꯩꯕꯨꯗꯤ ꯀꯩꯁꯨ ꯇꯧꯗꯦꯗ ꯑꯩꯗꯤ ꯆꯤꯌꯔꯗ ꯉꯥꯎꯔꯦ ꯆꯤꯌꯔ ꯐꯝꯃꯤ
ꯆꯥꯛ ꯏꯁꯤꯡꯗꯤ ꯆꯥꯔꯕ꯭ꯔꯣ
ꯆꯥꯛꯁꯦ ꯆꯥ ꯇ꯭ꯔꯤꯌꯦ ꯉꯁꯥꯏ ꯑꯌꯨꯛꯁꯦ ꯈꯔ ꯊꯦꯡꯅ ꯍꯧꯒꯠꯂꯦꯕ ꯑꯗꯨꯗꯨꯅ ꯆꯥꯛ ꯀꯩꯅꯣꯃ ꯃꯍꯤ ꯑꯃ ꯊꯛꯆꯤꯜꯂꯨꯏ ꯀꯩꯅꯣ ꯈꯨꯍꯤꯗꯣ ꯑꯣꯏꯔ ꯃꯥꯜꯂꯦ ꯑꯗꯨꯗ ꯊꯛꯆꯤꯜꯂꯨꯕꯗꯒꯤ ꯄꯨꯛꯁꯦ ꯊꯂꯤꯠ ꯊꯂꯤ ꯇꯧꯔꯦ ꯑꯗꯣ ꯁꯥꯒꯠꯂꯛꯄꯒꯤꯁꯨ ꯆꯥꯛ ꯆꯥꯅꯤꯡꯗꯕꯤꯗꯣ ꯑꯗꯨ ꯇꯧꯔꯒ ꯂꯩꯔꯦ꯫
ꯑꯩꯗꯤ ꯆꯥꯗ꯭ꯔꯤꯌꯦ ꯆꯥꯛꯄꯨꯗꯤ ꯊꯣꯡꯕ ꯂꯣꯏꯔꯦ ꯑꯗꯨ ꯆꯥꯅꯤꯡꯗ꯭ꯔꯤꯅ ꯆꯥꯗ꯭ꯔꯤꯌꯦ ꯑꯩꯁꯨ ꯀꯩꯅꯣ ꯆꯥꯁ ꯕ꯭ꯔꯦꯛꯐꯥꯁ ꯆꯁꯤꯟꯖꯅꯤ
ꯑꯣ ꯑꯗꯨ ꯅꯪꯗꯤ ꯀꯩ ꯏꯟꯁꯥꯡ ꯊꯣꯡꯉꯒꯦ
ꯃꯥꯏꯔꯦꯟ ꯊꯣꯡꯉꯦ ꯃꯥꯏꯔꯦꯟꯗꯣ ꯎꯝ ꯑꯩꯈꯣꯏ ꯕꯕꯥꯅ ꯄꯤꯔꯝꯕꯅꯦꯕ ꯑꯗꯨꯗꯣ ꯍꯥꯎꯋꯦ ꯍꯥꯎꯅꯦꯅ ꯊꯣꯡꯉꯦ ꯀꯨꯏꯅ ꯆꯥꯗꯕꯒꯤ ꯉꯁꯤ ꯍꯥꯎꯅ ꯆꯥꯗꯣꯏꯅꯦ
ꯍꯣꯏ ꯃꯥꯏꯔꯦꯟꯁꯦ ꯍꯥꯎꯕꯅꯤꯅꯦ ꯑꯩꯗꯤ ꯃꯥꯏꯔꯦꯟꯁꯦ ꯌꯥꯝ ꯄꯥꯝꯃꯦ ꯍꯥꯏꯕ ꯃꯥꯗꯤ ꯊꯔꯣꯏꯒ ꯊꯣꯡꯉꯁꯨ ꯌꯥꯏ ꯑꯗꯒꯤꯗꯤ ꯑꯣꯛꯀ ꯊꯣꯡꯉꯁꯨ ꯌꯥꯏ ꯁꯣꯏꯕꯨꯝꯒ ꯊꯣꯡꯉꯁꯨ ꯌꯥꯏ ꯃꯈꯟ ꯃꯈꯟ ꯃꯌꯥꯝꯁꯦ ꯑꯗꯣ ꯁꯣꯏꯕꯨꯝꯗ ꯊꯣꯡꯕꯗꯤ ꯑꯝꯇ ꯆꯥꯖꯗ꯭ꯔꯤꯕ ꯃꯥꯜꯂꯦ ꯑꯩꯁꯦ ꯈꯤꯇꯪ ꯆꯥꯔꯕꯣ ꯁꯨꯝꯒ ꯊꯣꯡꯕꯗꯣ
ꯊꯣꯡꯕꯗꯤ ꯑꯇꯩꯗꯤ ꯑꯇꯩꯒ ꯊꯣꯡꯕꯗꯨꯗꯤ ꯆꯥꯗ꯭ꯔꯤ ꯁꯣꯏꯕꯨꯝꯒꯗꯤ ꯆꯥꯔꯦꯪ ꯗꯤꯌꯦꯗꯩ ꯑꯗꯨꯗꯤ ꯆꯥꯔꯔꯕꯣ
ꯀꯩꯅꯣꯗꯣ ꯊꯔꯣꯏꯒ ꯊꯣꯡꯕꯗꯣ ꯑꯗꯣ ꯑꯩ ꯍꯟꯗꯛ ꯌꯨꯝ ꯆꯠꯂꯨꯕꯗꯣ ꯑꯗꯨꯗ ꯆꯥꯔꯛꯑꯦꯕꯀꯣ ꯌꯥꯝ ꯍꯥꯎꯋꯦ ꯑꯗꯩꯗꯤ ꯃꯥꯏꯔꯦꯟꯗꯨ ꯁꯨꯝ ꯆꯥꯊꯕ ꯐꯠꯇꯕ ꯍꯥꯏꯕ ꯂꯩꯗꯅ ꯃꯥꯏꯔꯦꯟꯒꯤꯗꯤ ꯑꯗꯣ ꯃꯆꯥꯠꯇꯣ ꯐꯕꯁꯨ ꯑꯣꯏꯕ ꯍꯧꯖꯤꯛꯀꯤ ꯃꯥꯏꯔꯦꯟꯗꯣ ꯑꯗꯨꯗꯨꯅ ꯌꯥꯝ ꯍꯥꯎꯋꯦ ꯊꯔꯣꯏꯁꯨ ꯍꯥꯎꯋꯦ ꯀꯅ ꯑꯗꯨ ꯑꯍꯥꯎꯕꯗꯨꯗ ꯃꯥꯏꯔꯦꯟꯗꯨꯁꯨ ꯑꯃꯨꯛ ꯍꯥꯞꯆꯤꯜꯂꯦ ꯑꯩꯅ ꯈꯔꯒ ꯄꯥꯝꯕ ꯑꯣꯏꯔꯦ ꯌꯥꯝ ꯍꯥꯎꯋꯦ ꯍꯥꯏꯕ ꯑꯗꯨꯗꯨꯅ꯫ ꯅꯣꯡ ꯃꯆꯥꯁꯦ
ꯍꯣꯏ ꯑꯗꯨ ꯑꯗꯨꯗꯤ ꯅꯪꯒꯤꯗꯣ ꯏꯅꯥꯛ ꯈꯨꯟꯕꯒ ꯏꯅꯥꯛ ꯈꯨꯟꯕꯒ ꯂꯨꯍꯣꯡꯕꯒꯤ ꯇꯥꯏꯞꯅꯤꯅꯦ꯫ ꯑꯗꯨꯗꯤ ꯅꯪꯒꯤꯦꯗ ꯇꯩ
ꯃꯥꯅꯦ ꯃꯥꯅꯦ ꯑꯗꯨ ꯆꯨꯝꯗꯣꯏꯅꯦ ꯃꯁꯛ ꯐꯖꯍꯜꯂꯛꯄꯗꯣ ꯏꯐꯗ ꯐꯖꯕꯗꯣ ꯑ ꯀꯥꯅꯩ ꯑꯗꯨ ꯅꯪꯗꯤ ꯑ ꯌꯨꯝ ꯆꯠꯂꯨꯕꯗꯣ ꯀꯩ ꯀꯩ ꯏꯟꯁꯥꯡ ꯆꯥꯔꯛꯀꯦ
ꯑꯩꯗꯣ ꯌꯦꯟꯁꯨ ꯆꯥꯔꯛꯏ ꯑꯣꯛꯁꯨ ꯆꯥꯔꯛꯏ ꯉꯥꯁꯨ ꯆꯥꯔꯛꯏ ꯑꯗꯨꯝ ꯑꯆꯥꯝꯕꯁꯨ ꯑꯗꯨꯝ ꯆꯥꯔꯛꯏꯗ ꯑꯗꯨꯝ ꯈꯪꯗꯦ ꯑꯗꯨꯝꯆꯥꯔꯛꯏ
ꯍꯣꯏ ꯌꯨꯝꯒꯤ ꯏꯟꯁꯥꯡꯗꯤ ꯑꯗꯨꯝ ꯍꯥꯎꯏꯀꯣ ꯍꯥꯏꯗꯤ ꯍꯥꯎꯕꯒꯤ ꯇꯥꯏꯞꯇ ꯇꯧꯗ꯭ꯔꯥ ꯆꯝꯊꯣꯡꯇꯪ ꯊꯣꯡꯉꯁꯨ ꯑꯗꯨꯝ ꯍꯥꯎꯋꯦ ꯑꯗꯣ ꯑꯩꯈꯣꯏꯅ ꯁꯤꯗ ꯆꯥꯕꯁꯨ ꯍꯥꯎꯋꯤꯗ ꯍꯥꯎꯕ ꯃꯥꯜꯂꯦ ꯑꯗꯨ ꯈꯪꯗꯦꯅꯦ ꯌꯨꯝꯒꯤꯁꯨ ꯑꯗꯨꯝ ꯍꯥꯎꯕ ꯃꯥꯜꯂꯦ
ꯍꯥꯎꯋꯤ ꯍꯥꯎꯏ ꯁꯤꯗꯁꯨ ꯍꯥꯎꯏ ꯌꯨꯝꯗꯁꯨ ꯍꯥꯎꯋꯤ ꯑꯗꯨ ꯁꯤꯗꯅꯗꯤ ꯍꯦꯟꯅꯗꯤ ꯄꯥꯝꯃꯤ ꯆꯥꯕ ꯃꯥꯜꯂꯦ ꯍꯥꯏꯗꯤ ꯍꯥꯎꯕ ꯃꯥꯜꯂꯦ ꯁꯤꯗꯅ ꯑꯗꯨꯝ ꯑꯩꯈꯣꯏ ꯃꯁꯦꯟ ꯆꯥꯃꯤꯟꯅꯕꯅꯤꯅꯅꯦ ꯑꯩꯈꯣꯏꯅ ꯊꯣꯡꯖ ꯊꯣꯡꯖꯔꯒ ꯍꯩꯕꯣꯏ ꯍꯩꯇꯕꯣꯢ ꯆꯥꯃꯤꯟꯅꯕꯅꯤꯅ
ꯨ ꯑꯣꯏꯔꯝꯅꯤ ꯑꯩꯈꯣꯏꯗꯣ ꯌꯨꯝꯗꯗꯤ ꯀꯩꯁꯨ ꯁꯨꯃꯥꯏꯅ ꯊꯣꯡꯉꯣ ꯍꯥꯏꯕꯗ ꯍꯩꯗꯤ ꯍꯩꯔꯣꯏ ꯑꯩꯗꯤ ꯌꯥꯝ ꯍꯩꯔꯛꯇꯦ ꯑꯗꯣ ꯍꯧꯖꯤꯛꯇꯝ ꯈꯔ ꯈꯔ ꯊꯣꯡꯕꯁꯦ ꯍꯩꯔꯤꯔꯥ ꯍꯩꯇꯔꯤꯂ ꯈꯪꯗꯦ ꯊꯣꯡ ꯊꯣꯡꯖꯤꯜꯂꯒ ꯄꯪꯇꯥ ꯇꯥꯕꯒꯤ ꯃꯑꯣꯡ ꯑꯃ ꯑꯗꯨ ꯑꯗꯨꯝ ꯆꯥꯕ ꯀꯥꯟꯗ ꯑꯗꯨꯝ ꯌꯥꯕꯗꯣ ꯍꯥꯏꯗꯤ ꯌꯥꯝ ꯍꯥꯎꯗꯕꯤ ꯆꯥꯕ ꯌꯥꯗꯕꯤꯒꯗꯤ ꯇꯧꯗꯕ ꯃꯥꯜꯂꯦꯕ ꯑꯗꯣ ꯑꯩꯅꯅꯦ
ꯎ
ꯁꯤꯗ ꯀꯨꯏꯗ꯭ꯔꯤꯀꯥꯟꯁꯤꯗꯅꯦ ꯁꯧꯒ꯭ꯔꯤ ꯊꯣꯡꯉꯦꯕꯀꯣ ꯑꯁ ꯑꯗꯨꯗꯤ ꯀꯨꯍꯥꯎ ꯇ ꯂꯩꯇꯔꯦ ꯑꯩꯅꯥ ꯀꯝꯍꯜꯂꯨꯕ ꯁꯥꯎꯈꯔ꯭ꯤꯁꯦ ꯀꯝ ꯑꯗꯨꯁꯨ ꯃꯌꯥꯝ ꯀꯥꯝꯍꯜꯂꯨꯔꯦꯕ ꯀꯨꯀꯔ ꯑꯃ ꯂꯩꯔꯛꯄꯁꯤꯗ ꯑꯩꯅꯁꯨ ꯁꯨꯝ ꯅꯨꯡꯉꯥꯏꯕꯣꯏ ꯀꯩꯪ ꯑꯣꯢ ꯇꯧꯗꯅ ꯑꯗꯨꯗꯨꯒꯅꯦ ꯆꯥꯕ ꯌꯥꯗꯗꯅ
ꯑꯗꯨ ꯅꯪꯅ ꯔꯥꯖꯃꯥ ꯊꯣꯡꯕꯗꯨꯗꯤ ꯍꯥꯎꯈꯤꯕꯅꯤꯍꯦ ꯑꯩ ꯆꯥꯛꯍꯥꯎꯋꯦ ꯑꯗꯨꯗꯤ ꯌꯥꯝ ꯊꯤ ꯍꯥꯎꯈꯤꯕꯅꯤ ꯎꯝ
ꯑꯁ ꯅꯤꯡꯁꯤꯡꯉꯦ ꯑꯗꯨꯒꯤ ꯔꯥꯁꯃꯥꯗꯣ ꯈꯔ ꯂꯩꯔꯒ ꯑꯃꯨꯛ ꯊꯣꯡꯉꯒ ꯆꯥꯁꯤ ꯔꯥꯁꯃꯥꯗꯣ ꯂꯩꯔꯒ ꯍꯣꯔꯦꯟꯗꯤ ꯍ ꯀꯩꯅꯣ ꯑ ꯅꯨꯡꯗꯥꯡ ꯋꯥꯏꯔꯝꯁꯦ ꯁꯤꯁꯤꯗ ꯑ ꯁꯨꯝ ꯆꯠꯊꯣꯛꯑꯒ ꯀꯣꯏꯊꯣꯛꯎꯔꯗꯤ ꯅꯨꯡꯉꯥꯏꯗꯅ ꯏꯁꯥꯁꯨ ꯍꯥꯛꯆꯤꯛ ꯂꯥꯡ ꯊꯣꯛꯎꯔꯁꯦ ꯑꯗꯨꯗꯨꯒ
ꯍꯣꯏ ꯍꯣꯏ ꯆꯠꯁꯦ ꯍꯣꯔꯦꯟ ꯅꯨꯡꯗꯥꯡ ꯅꯨꯡꯗꯥꯡ ꯋꯥꯏꯔꯝ ꯆꯠꯂꯁꯦ ꯑꯗꯨꯒ ꯏꯅꯥꯛ ꯈꯨꯟꯅꯕ ꯄꯣꯠ ꯆꯩ ꯈꯔ ꯂꯩ ꯀꯁꯜꯂꯨꯁꯦ ꯏꯃꯨꯡꯁꯦ ꯂꯥꯏꯔꯔꯦ ꯆꯥꯛꯈꯨꯝꯁꯦ
ꯑꯁꯦꯡꯕ ꯆꯥꯛꯈꯨꯝꯁꯦ ꯎꯕꯗ ꯌꯥꯝ ꯑꯗꯨꯛꯀꯤ ꯃꯇꯤꯛ ꯂꯥꯏꯔꯔꯦ ꯎꯕꯗ ꯑꯩ ꯅꯨꯡꯉꯥꯏꯇ꯭ꯔꯦ ꯀꯩꯅꯣ ꯇꯧꯔꯗꯤꯅꯦ ꯑꯩꯈꯣꯏꯁꯦ ꯐ꯭ꯔꯤꯖ ꯄꯥꯝꯃꯛꯑꯦ ꯍꯥꯏꯕ ꯑꯩꯗꯤ ꯍꯥꯏꯗꯤ ꯍꯣꯏ ꯁꯨꯝ ꯌꯥꯅ ꯌꯥꯅꯕꯗꯤ ꯇꯧꯋꯦ ꯑꯗꯨ ꯑꯣꯏꯁꯨ ꯄꯣꯠ ꯆꯩꯁꯦ ꯃꯌꯥꯝ ꯂꯩ ꯂꯩꯁꯤꯟꯂꯒ ꯑꯗꯨꯝ ꯐ꯭ꯔꯤꯖꯇ ꯍꯥꯞꯄꯒ ꯊꯝꯈ꯭ꯔꯗꯤ ꯑꯗꯨꯏ ꯂꯧꯊꯣꯛꯑꯒ ꯀꯔꯝꯕ ꯊꯣꯡꯁꯤꯒ ꯀꯦ ꯀꯥꯏꯅ ꯈꯜꯂꯒ ꯄꯨꯊꯣꯔꯛꯑꯒ ꯊꯣꯡꯕꯗꯣ ꯑꯃ ꯑꯣꯏꯅꯤꯡꯉ ꯌꯦꯉꯛꯄꯗꯣ ꯁꯤꯗꯗꯤ ꯑꯃꯨꯛ ꯃꯌꯥꯝ ꯂꯩꯁꯟꯕꯁꯨ ꯑꯃꯨꯛ ꯌꯥꯔꯣꯏ ꯄꯠꯄꯅ ꯍꯥꯟꯅꯤ ꯇꯧꯔꯤ ꯇꯧꯔꯤꯁꯦ ꯑꯗꯣ ꯌꯥꯝ ꯅꯨꯡꯉꯥꯏꯇꯦꯅꯦ
ꯍꯣꯏ ꯐ꯭ꯔꯤꯖꯇꯣ ꯂꯩꯔꯗꯤ ꯃꯆꯥ ꯐ꯭ꯔꯤꯖ ꯊꯣꯛꯄꯗꯣ ꯑꯗꯨꯝꯕ ꯑꯃ ꯂꯩꯔꯗꯤ ꯐ ꯐꯗꯧꯅꯤ ꯁꯤꯗꯗꯤ ꯌꯥꯝ ꯄꯠꯀꯜꯂꯤꯗꯅ ꯈꯤꯇꯪ ꯈꯨꯁꯥꯗ ꯁꯥꯕꯅꯤꯅ
ꯍꯣꯏ ꯌꯨꯝꯗ ꯌꯨꯝꯗꯕꯨ ꯁꯨꯡꯕꯠ ꯄꯠꯗꯦ ꯑꯦ ꯑꯗꯣ ꯑꯩꯁꯦ ꯑꯩꯈꯣꯏꯒꯤ ꯀꯩꯅꯣꯝꯗꯤ ꯂꯩꯍꯧꯕꯅꯦ ꯑꯩ ꯅꯤꯡꯁꯤꯡꯉꯛꯑꯦ ꯊꯥꯏꯅ ꯑꯩꯈꯣꯏ ꯃꯅ ꯀꯩꯅꯣ ꯇꯧꯕꯗ ꯕꯔꯥꯞ ꯇꯣ ꯁꯥꯔ ꯁꯥꯔꯒ ꯑꯩꯈꯣꯢ ꯃꯥꯅ ꯌꯣꯟ ꯌꯣꯟꯂꯝꯃꯦꯕꯀꯣ ꯑꯗꯨ ꯀꯥꯟꯗ ꯐ꯭ꯔꯤꯖꯇ ꯍꯥꯞꯄꯒ ꯊꯝꯃꯒ ꯑꯃꯨꯛ ꯌ ꯉꯥ ꯌꯣꯟꯐꯝꯗꯨꯗ ꯄꯨꯊꯣꯛꯄ ꯀꯥꯟꯗ ꯊꯥꯕ ꯀꯥꯟꯒꯤ ꯄꯨꯊꯣꯛꯄ ꯀꯥꯟꯗ ꯃꯣꯏꯒꯤ ꯀꯩꯅꯣ ꯑꯃ ꯍꯣꯠ ꯀꯦꯁ ꯑꯃ ꯑꯌꯤꯡꯕꯤ ꯃꯅꯨꯡꯗ ꯑꯌꯤꯡꯕꯤ ꯑꯣꯏꯕꯤ ꯑꯃ ꯂꯩꯌꯦꯕ ꯑꯗꯨꯗꯣ ꯑꯩ ꯄꯨꯍꯜꯂ ꯑꯣꯀꯦ ꯑꯗꯨ ꯅꯤꯡꯁꯤꯡꯉꯛꯑꯦ ꯑꯗꯨ ꯄꯨꯔꯛꯑꯒꯗꯤ ꯑꯗꯨꯗ ꯈꯔ ꯍꯥꯞꯆꯜꯂꯒꯗꯤ ꯌꯥꯕ ꯌꯥꯏ
ꯑꯗꯨ ꯀꯔꯤꯅ ꯆꯥꯔꯖ ꯇꯧꯕꯤꯔꯣ ꯑꯗꯣ ꯑꯥꯏꯁ ꯍꯥꯞꯄꯒ ꯇꯧꯕꯤ ꯅꯠꯇ꯭ꯔꯣꯗꯣ
ꯉꯇꯦ ꯀꯩꯝꯇ ꯍꯥꯞꯇꯦꯕꯀꯣ ꯑꯥꯏꯁꯇꯣ ꯑꯗꯨ ꯃꯅꯨꯡꯗ ꯑꯗꯨꯝ ꯏꯪꯖꯕ
ꯑꯗꯨꯈꯗꯤ ꯈꯪꯗꯗꯤꯌꯦ ꯌꯥꯕꯁꯨ ꯌꯥꯏꯑꯌꯦ ꯈꯪꯗꯤ ꯀꯃꯥꯏꯅ ꯏꯪꯉꯛꯏꯖꯥꯠꯅꯣ ꯑꯗꯨꯗꯤ
ꯈꯪꯗꯦ ꯑꯗꯨꯁꯨ ꯑꯩ ꯑꯩꯈꯣꯏ ꯃꯥꯥꯗ ꯑꯝꯇ ꯍꯪꯒꯦ ꯑꯩ ꯀꯥꯎ ꯀꯥꯎꯈ꯭ꯔꯦꯕ ꯑꯗꯨꯗꯣ ꯊꯥꯏꯅ ꯀꯃꯥꯟꯅꯒ ꯑꯗꯨꯝ ꯀꯩꯅꯣ ꯇꯧꯗ꯭ꯔꯤꯀꯥꯟꯗ ꯎꯝ ꯑꯩꯈꯣꯏ ꯆꯦꯗꯣ ꯑꯗꯨꯏꯗꯣ ꯃꯔꯛ ꯑꯃꯁꯨ ꯃꯥꯁꯨ ꯔꯦꯟꯇ ꯂꯩꯔꯝꯃꯦꯕꯀꯣ ꯌꯥꯝꯗꯤ ꯀꯨꯏꯗꯦ ꯊꯥ ꯑꯃꯔꯣ ꯑꯅꯤꯔꯣ ꯑꯗꯨꯇꯪꯅꯦ ꯑꯗꯨꯀꯥꯟꯗ ꯑꯩꯈꯣꯏ ꯃꯥꯅ ꯍꯧꯖꯤꯛꯀꯤꯗꯨꯗ ꯏꯟꯁꯥꯡ ꯅꯥꯄꯤꯒꯁꯦ ꯍꯥꯞꯄꯒ ꯄꯤꯕꯤꯌꯦꯕ ꯈꯨꯃꯥꯅ ꯑꯗꯨꯗ ꯑꯗꯨꯝ ꯑꯗꯨ ꯑꯃꯣꯗꯨꯗ ꯍꯥꯞꯄꯣꯒ ꯍꯥꯏꯔꯒ ꯍꯥꯏꯕ ꯅꯤꯡꯁꯤꯡꯉꯦꯕ ꯑꯩꯁꯦ ꯑꯗꯣ ꯑꯩꯈꯃꯥꯗ ꯑꯝꯇ ꯍꯪꯒꯦ ꯑꯗꯨꯏꯗꯨꯒ ꯎꯝ ꯑꯗꯨ ꯂꯩꯔꯒꯗꯤ ꯀꯥꯟꯅꯒꯅꯤ
ꯍꯣꯏ ꯑꯗꯨꯗꯤ ꯀꯥꯟꯅꯔꯅꯤ ꯌꯥꯝꯅ ꯑꯗꯨ ꯂꯩꯔꯗꯤ ꯌꯥꯕ ꯑꯣꯏꯔꯗꯤ ꯁꯤꯖꯤꯟꯅꯔ ꯝꯕ
ꯍꯣꯏ ꯇꯧꯔꯤꯁꯦ ꯑꯗꯣ ꯈꯪꯗꯦꯗ ꯒ꯭ꯌꯥꯟꯗ ꯇꯥꯗꯦ ꯇꯧꯔꯤꯁꯦ ꯄꯪꯂꯩꯗ ꯂꯩ ꯂꯩꯔꯒ ꯅꯪꯕꯨ ꯍꯧꯖꯤꯛꯀꯥꯟꯁꯤꯕꯨ ꯀꯩ ꯀꯩ ꯇꯧꯔꯒ ꯂꯩꯔꯤꯒꯦ ꯗ꯭ꯔꯃꯥꯗꯪ ꯌꯦꯡꯉꯒ ꯂꯩꯕ꯭ꯔꯣ ꯅꯠꯇ꯭ꯔ ꯅꯠꯇ꯭ꯔꯒꯅ ꯑꯇꯣꯞꯄ ꯀꯩ ꯀꯩꯀꯥꯗꯤ ꯇꯧꯔꯤꯒꯦ
ꯁꯤ ꯗ꯭ꯔꯃꯥ ꯈꯛꯇꯅꯦ ꯇꯧꯔꯤꯁꯦ ꯑꯇꯣꯞꯄ ꯀꯔꯤꯝ ꯇꯧꯗꯦ ꯆꯥꯕꯒ ꯇꯨꯝꯕꯒ ꯐ ꯇꯃꯒꯅꯤ ꯇꯧꯔꯤꯁꯦ ꯑꯗꯨ ꯅꯣꯏꯗꯤ ꯑꯦꯛꯖꯥꯝ ꯇꯧꯗꯣꯔꯔꯗꯥꯏꯅꯦ ꯂꯥꯏꯔꯤꯛ ꯀꯌꯥꯝ ꯄꯥꯔꯒꯦ
ꯇꯧꯗꯣꯔꯦ ꯑꯦꯛꯖꯥꯝꯁ
ꯊꯣꯡꯖꯤꯟꯗ ꯂꯩꯔꯕꯅꯦ ꯊꯣꯡꯖꯤꯟꯁꯤꯗ ꯑꯩꯅ ꯊꯣꯡꯁꯦ ꯍꯥꯡꯗꯣꯛꯅꯤꯡꯗꯕꯗ ꯉꯥꯏꯔꯕꯅꯦ ꯑꯗꯣ ꯑꯩ ꯑꯩ ꯂꯥꯏꯔꯤꯛꯁꯦ ꯌꯥꯝ ꯄꯥꯗ꯭ꯔꯤ ꯍꯥꯏꯕ ꯑꯩ ꯑꯗꯨꯝ ꯂꯥꯏꯔꯤꯛꯁꯦ ꯄꯥꯗꯦ ꯄꯥꯗꯦ ꯍꯥꯏꯔꯒ ꯑꯗꯨꯝ ꯂꯩꯕ ꯄꯥꯅꯁꯨ ꯄꯥ ꯄꯥꯗꯕ ꯑꯗꯨ ꯀꯩ ꯇꯧꯔꯝꯕꯅꯣ ꯈꯪꯗꯦ ꯍꯧꯖꯤꯛ ꯍꯕ ꯄꯥꯕꯁꯦ ꯈꯤꯇꯪ ꯈꯠꯇ ꯍꯧꯕꯗ ꯉꯥꯏꯔꯦ ꯈꯤꯇꯪ ꯍꯥꯏꯗꯤ ꯑꯗꯨ ꯍꯧꯔꯛꯄꯗ ꯉꯥꯏꯔꯦ ꯍꯧꯥꯎꯗ꯭ꯔꯤ
ꯑꯗꯨ ꯄꯥꯁꯍꯜꯂꯣ ꯑꯦꯛꯖꯥꯝ ꯅꯨꯡꯉꯥꯏꯅꯕ ꯅꯩꯁꯟꯅꯕ ꯑꯦꯛꯖꯥꯝꯗ ꯄꯥꯁꯍꯜꯂꯣ ꯜꯂꯣ ꯑꯗꯨꯝ ꯑꯉꯝꯕ ꯑꯗꯨꯝ ꯄꯥꯁꯤꯜꯂꯣ ꯈꯔ ꯈꯔ ꯑꯗꯨꯝ
ꯍꯣꯏ ꯄꯥꯁꯟꯒꯦ ꯑꯩ ꯉꯁꯤꯗꯒꯤ ꯑꯃꯨꯛ ꯈꯔ ꯌꯥꯝ ꯈꯔ ꯄꯥꯕ ꯉꯝꯔꯦ ꯑꯩ ꯉꯔꯥꯡꯗꯤ ꯑꯩ ꯍꯥꯏꯔꯞꯇ ꯌꯦꯡꯉꯒ ꯇꯣꯛꯈ꯭ꯔꯤꯕ ꯑꯗꯨꯝ ꯗꯥꯏꯔꯤꯦꯛ ꯁꯨꯝ ꯀꯨꯏꯅ ꯄꯥꯈꯤꯗꯕꯒꯤ ꯑꯃ ꯀꯨꯏꯅ ꯄꯥꯕ ꯇꯜꯂꯛꯄꯗꯣ ꯈꯪꯕ꯭ꯔꯥ ꯑꯗꯨꯃꯥꯏꯅ ꯇꯧꯋꯦꯕ ꯑꯗꯨꯗꯨꯅ ꯑꯩ ꯈꯤꯇꯪ ꯈꯤꯇꯪ ꯇꯧꯔꯒ ꯈꯔ ꯄꯥꯁꯜꯂꯒꯦ ꯅꯠꯇ꯭ꯔꯗꯤ ꯍꯌꯦꯡ ꯑꯦꯛꯖꯥꯝ ꯃꯅꯨꯡꯗꯗꯤ ꯅꯤꯡꯁꯤꯡꯉꯛꯇꯣꯏꯅꯦꯕ ꯑꯩꯅ ꯃꯥꯡꯍꯟ ꯆꯤꯡꯈꯤꯕ ꯃꯇꯝ ꯃꯌꯥꯝꯁꯦ ꯄꯥꯍꯧꯗꯕ ꯃꯌꯥꯝꯁꯦ
ꯎꯝ ꯑꯦꯛꯖꯥꯝꯒꯤ ꯅꯨꯡꯗꯥꯡꯗꯗꯤ ꯂꯣꯏꯅ ꯄꯥꯅꯤꯡꯉꯛꯇꯣꯏꯅꯦ
ꯍꯣꯏ ꯑꯩꯖꯥꯝ ꯍꯌꯦꯡ ꯊꯣꯛꯅꯤ ꯍꯥꯏꯕ ꯉꯁꯤꯗꯨꯗꯤ ꯏꯁ ꯃꯁꯤꯗꯩꯁꯤꯗ ꯇꯨꯝꯃꯒꯁꯤꯦ ꯌꯥꯗ꯭ꯔꯤꯅꯤ ꯇꯧꯗꯅ ꯌꯥꯝ ꯄꯛꯇꯦ ꯑꯩꯈꯣꯏꯅ ꯇꯧꯔꯤꯁꯦ
ꯑꯗꯨꯅ ꯍꯦꯟꯅ ꯅꯨꯡꯉꯥꯏꯕꯅꯦ ꯍꯥꯏꯗꯤ ꯅꯨꯡꯗꯥꯡꯗꯨꯗ ꯍꯦꯛ ꯄꯥꯈꯠꯂꯒ ꯅꯪꯕꯣꯏ ꯅꯪꯗꯕꯣꯏ ꯂꯣꯏ ꯄꯥꯁꯟꯕꯗ ꯑꯗꯨ ꯉꯥꯎꯕꯗꯣ
ꯍꯣꯏ ꯑꯗꯨꯒ ꯑꯦꯛꯖꯥꯝ ꯃꯅꯨꯡꯗ ꯑꯃꯁꯨ ꯑꯣꯏꯒꯨꯝ ꯇꯧ ꯑꯃꯁꯨ ꯑꯣꯏꯒꯨꯝ ꯇꯧ ꯐꯖꯅ ꯃꯃꯨꯠ ꯇꯥꯅ ꯄꯥꯔꯛꯇ꯭ꯔꯦ ꯆꯠꯇ꯭ꯔꯕꯅꯤꯅ ꯀꯥꯎꯒꯨꯝꯁꯨ ꯇꯧ ꯑꯁ ꯄꯪꯏ ꯁꯟꯕꯗꯣ ꯅ‌ꯣꯛꯅꯤꯡꯉꯤ
ꯑꯗꯨ ꯅꯣꯏꯒꯤ ꯆꯥꯛ ꯆꯥꯔꯕꯣ ꯀꯃꯥꯏ ꯇꯧꯔꯒꯦ
ꯆꯥꯛ ꯇꯣ ꯆꯥ ꯇ꯭ꯔꯤꯌꯦ ꯆꯥꯛꯁꯦ ꯀꯩꯅꯣ ꯇꯧꯋꯦꯅ ꯆꯥꯗꯦꯕ ꯆꯥꯅꯤꯡꯗ꯭ꯔꯤꯌ‌ꯦꯅ ꯉꯥꯏꯍꯥꯛꯀ ꯂꯩꯔꯒꯗꯤ ꯆꯥꯔꯒꯗ꯭ꯔꯥ ꯈꯪꯗꯦ ꯑꯗꯣ ꯍꯧꯖꯤꯛ ꯇꯤ ꯆꯥꯗꯤ ꯆꯥꯗꯕꯤꯗ ꯂꯩꯔꯤ ꯑꯁꯨꯝ
ꯀꯩ ꯏꯟꯁꯥꯡ ꯊꯣꯡꯉꯒꯦ ꯅꯣꯏꯒꯤ
ꯑꯣ ꯑꯩꯈꯣꯏꯒꯤ ꯉꯁꯤ ꯗꯤ ꯍꯋꯥꯏ ꯑꯁꯥꯡꯕꯤ ꯊꯣꯡꯉꯦ ꯍꯋꯥꯏ ꯑꯁꯥꯡꯕꯤ ꯑꯃ ꯊꯣꯡꯉꯦ ꯑꯗꯨꯗꯨꯒ ꯀꯥꯡꯉꯧ ꯑꯃ ꯇꯧꯔ ꯎꯨꯔꯦ ꯀꯥꯡꯉꯧꯗꯨꯁꯨ ꯍꯋꯥꯏ ꯑꯁꯥꯡꯕꯤ ꯀꯥꯡꯉꯧ ꯑꯗꯨꯝ ꯇꯧꯁꯜꯂꯦ ꯍꯧꯖꯤꯛꯇꯤ ꯍꯋꯥꯏ ꯑꯁꯥꯡꯕꯤ ꯃꯇꯝꯅꯤꯅ ꯍꯋꯥꯏ ꯑꯁꯥꯡꯕꯤꯁꯦ ꯌꯥꯝ ꯂꯩꯗꯅ ꯑꯗꯨꯗꯨꯅ ꯑꯗꯨꯝ ꯊꯣꯡꯖꯜꯂꯕꯅꯦ ꯍꯋꯥꯏ ꯑꯁꯥꯡꯕꯤꯁꯦ ꯑꯣꯏꯅ
ꯀꯣꯏꯕꯗꯤ ꯆꯠꯅꯤꯡꯗ꯭ꯔꯣ ꯅꯪꯕꯣ
ꯑꯁ ꯌꯥꯝ ꯆꯠꯅꯤꯡꯉꯤꯗ ꯑꯗꯨꯒꯤ ꯋꯥꯗꯤ ꯄꯨꯕꯤꯅꯕ ꯂꯩꯇꯕ ꯈꯛꯇ ꯇ ꯉꯥꯏꯔꯦ ꯑꯗꯨꯗꯨꯝ ꯈꯔ ꯀꯣꯏꯕ ꯆꯠꯇꯕꯁ ꯌꯥꯝ ꯀꯨꯏꯔꯦ ꯃꯤꯗꯤ ꯊꯝꯕꯥꯟꯕꯨ ꯌꯦꯡꯕꯔꯣ ꯑꯗꯩꯗꯤ ꯀꯔꯤꯕꯨ ꯌꯦꯡꯉꯨꯔꯣ ꯌꯥꯝ ꯆꯠꯅꯩ ꯍꯧꯖꯤꯛ ꯃꯇꯝꯁꯦ ꯊꯝꯕꯥꯜꯅ ꯌꯥꯝ ꯌꯦꯡꯅꯗ꯭ꯔꯥ
ꯑꯗꯣ ꯑꯩꯗꯤ ꯑꯝꯇ ꯆꯠꯇ꯭ꯔꯤ ꯑꯩꯅ ꯍꯟꯗꯛ ꯆꯠꯍꯧꯕ ꯍꯥꯏꯕꯕꯨ ꯃꯣꯏ ꯀꯕꯣꯛꯀꯡ ꯃꯄꯥꯟ ꯌꯦꯡꯕ ꯆꯠꯍꯧꯗ꯭ꯔꯥ ꯑꯗꯨꯏꯗꯣ ꯆꯠꯍꯧꯋꯦ ꯀꯕꯣꯛ ꯃꯄꯥꯟ ꯌꯦꯡꯕꯁꯦ ꯑꯇꯩꯗꯤ ꯀꯩꯝꯇ ꯆꯠꯍꯧꯗꯦ ꯑꯩ ꯆꯠꯇꯦ
ꯑꯩꯗꯤ ꯑꯃꯥꯠꯇ ꯆꯠꯍꯧꯗꯦ ꯑꯩꯗꯤ ꯑꯃꯠꯇ ꯍ‌ꯦꯛ ꯌꯥꯎꯗꯦ ꯑꯩꯗꯤ ꯑꯝꯇꯁꯨ ꯌꯦꯡꯗꯦ ꯍꯧꯖꯤꯛꯁꯨ ꯌꯦꯡꯗꯦ ꯄꯨꯕꯤꯅꯕꯁꯨ ꯂꯩꯇ‌ꯦ
ꯑꯗꯨꯅꯤ ꯄꯣ ꯎꯝ
ꯑꯩ ꯊꯝꯃꯒꯦ
ꯉꯥꯏꯈꯣ ꯑꯩ ꯀꯩꯅꯣꯝꯃ ꯍꯥꯏꯔꯤꯒꯦ ꯀꯩꯅꯣꯗꯣ ꯑ ꯑꯥꯁꯀ ꯍꯣꯔꯦ ꯀꯩꯅꯣꯝꯕꯨ ꯍꯣꯏ ꯊꯝꯃꯣ ꯅꯪ ꯅꯪꯒꯤ ꯇꯧꯗꯧꯕ ꯇꯧꯊꯣꯛꯑꯣ
ꯎꯝ ꯍꯣꯏ ꯍꯣꯏ ꯍꯣꯏ ꯅꯪ ꯀꯥꯎꯈ꯭ꯔꯕꯅꯤ ꯅꯪ ꯊꯝꯃꯒꯦꯀꯣ
ꯍꯣꯏ ꯍꯣꯏ ꯊꯝꯃꯣ ꯊꯝꯃꯣ
ꯑꯥ